ꯎꯝ ꯇꯥꯕ꯭ꯔꯣ
ꯈꯣꯏꯗꯖꯕꯤ
ꯍꯦ ꯇꯥꯕ꯭ꯔꯣ
ꯇꯥꯗ꯭ꯔꯗꯤ
ꯑꯦ ꯀꯔꯤ ꯇꯧꯔꯤꯅꯣ
ꯀꯩꯁꯨ ꯇꯧꯅꯤꯡꯉꯥꯏ ꯂꯩꯇꯦ ꯆꯥꯛ ꯆꯥꯇꯣꯛꯑꯒ ꯀꯔꯤ ꯇꯧꯒꯅꯤ ꯅꯨꯡꯗꯥꯡ ꯑꯗꯨꯅ ꯑꯗꯨꯝ ꯐꯃꯨꯡꯗ ꯂꯩꯔꯦ
ꯑꯣ ꯆꯥꯛ ꯆꯥꯕꯗꯤ ꯂꯣꯏꯔꯕ꯭ꯔꯣ
ꯎꯝ ꯆꯥꯛ ꯆꯥꯔ ꯆꯥꯛ ꯆꯥꯗꯗꯤ ꯀꯩꯗꯧꯗꯣꯏꯕ ꯍꯨꯖꯤꯛ ꯑꯗꯨꯛ ꯊꯦꯡꯉꯁꯤꯕꯨ
ꯑꯁ ꯊꯦꯡꯅ ꯆꯥꯕ ꯃꯤꯁꯨ ꯌꯥꯎꯕꯒꯤ ꯍꯪꯕꯅꯤꯗ
ꯑꯩ ꯑꯩꯗꯤ ꯉꯟꯅ ꯆꯥꯏ ꯍꯥꯏꯕ ꯅꯪ ꯈꯪꯒ꯭ꯔꯕ ꯅꯠꯇ꯭ꯔꯣ ꯑꯗꯨꯃꯥꯏ ꯇꯧꯔꯛꯀꯅꯨꯗꯅ
ꯀꯥꯎꯒꯜꯂꯤꯀꯣ ꯅꯣꯏ ꯌꯥꯔꯣꯏꯍꯦ
ꯅꯨꯄꯥꯅꯤꯅ ꯕꯣꯜ ꯌꯦꯡꯗ꯭ꯔꯣ
ꯉꯁꯤꯗꯤ ꯌꯦꯡꯂꯔꯣꯏ
ꯀꯔꯤꯒꯤ
ꯑꯩ ꯑꯩ ꯌꯦꯡꯅꯤꯡ ꯑꯩ ꯌꯦꯡꯅꯤꯡꯕ ꯊꯣꯛꯇꯦ
ꯑꯣ
ꯅꯪ ꯅꯪꯅ ꯍꯦꯜꯂꯤꯗ ꯅꯪꯅ ꯍꯦꯜꯂꯤꯗ
ꯑꯗꯨꯁꯨ ꯌꯥꯏ ꯍꯦꯟꯒꯗꯕꯅꯦ ꯅꯨꯄꯤꯅ
ꯑꯩꯒꯤ ꯐꯦꯟ ꯃꯁꯛ ꯈꯨꯐꯖꯁꯦ ꯂꯣꯏꯔꯦꯍꯦ
ꯐꯖꯃꯟꯗꯨꯅ ꯌꯣꯡꯃꯥꯟꯕꯗꯣ
ꯑꯩꯒꯤ ꯐꯦꯟꯁꯦ ꯀꯃꯥꯏ ꯇꯧꯕ꯭ꯔꯥ ꯈꯪꯕꯔ꯭ ꯥ
ꯈꯪꯗꯦꯍꯦ
ꯃꯩ ꯃꯨꯠꯂꯖꯨ ꯑꯗꯨꯝ ꯐꯦꯟ ꯊꯥꯕ ꯌꯥꯕꯅꯦ ꯑꯩꯒꯤꯗꯤ
ꯑꯁꯦꯡꯕꯩꯅꯦ ꯐꯥꯒꯤ ꯅꯠꯇꯦ ꯅꯣꯛꯀꯅꯣ ꯃꯤ ꯑꯁꯦꯡꯕ ꯍꯥꯏꯔꯒ ꯑꯩ ꯐꯥꯒꯤ ꯍꯣꯏ ꯂꯩꯌꯦ ꯑꯈꯣꯏ ꯄꯨꯄꯨ ꯈꯣꯏꯗꯤ ꯕꯣꯜ ꯌꯦꯡꯉꯒ ꯂꯩꯔꯤꯗ
ꯑꯣ ꯄꯨꯄꯨ ꯍꯣꯏꯅ ꯌꯦꯡꯕ ꯅꯪꯅ ꯌꯦꯡꯗꯕ ꯎꯝ ꯌꯦꯡꯁꯦ ꯌꯦꯡꯁꯦ
ꯅꯪ ꯅꯪ ꯅꯪ ꯑꯣꯏ ꯅꯪ ꯑꯣꯏꯅ ꯋꯥꯔꯤ ꯁꯥꯟꯅꯅꯤꯡꯕ ꯍꯥꯏꯇꯥꯔꯦ
ꯎꯝ ꯋꯥꯔꯤ ꯁꯅꯕꯅ ꯍꯦꯟꯅ ꯀꯔꯤ
ꯅꯤꯡꯊꯤꯖꯕꯤ ꯅꯪꯕꯨ ꯆꯥꯛ ꯆꯥꯔꯕꯣ
ꯆꯥꯔꯦ
ꯀꯔꯤ ꯃꯊꯦꯜ ꯇꯧꯔꯒꯦ
ꯑꯁ ꯉꯁꯤꯗꯤ ꯌꯦꯟ ꯑꯍꯥꯎꯕ ꯊꯣꯔꯒ ꯆꯥꯏꯅꯦ
ꯉꯥꯅꯨ ꯅꯠꯇꯕ ꯌꯦꯟ
ꯑ ꯂꯨꯠ
ꯍꯣꯏ ꯑꯥ ꯎꯠ ꯑꯗꯨꯗꯤ ꯌꯥꯏꯍꯦ
ꯎꯝ ꯕꯤꯠꯀꯤ ꯃꯤꯟ ꯌꯥꯝꯃꯟꯗꯅ ꯇꯨꯝꯅꯤꯡꯕ ꯍꯧꯔ‌ꯦꯍ‌ꯦ
ꯇꯨꯝ ꯌꯥꯈꯤꯔꯣꯏꯀꯣ ꯌꯥꯔꯣꯏꯀꯣ ꯑꯩ ꯌꯥꯔꯣꯏ ꯍꯥꯏꯗꯤ ꯌꯥꯗꯦ
ꯑꯩ ꯑꯩꯁꯨ ꯀꯣ ꯂꯣꯀꯦꯠ ꯂꯣꯀꯦꯜ ꯌꯦꯟꯗꯣ ꯌꯥꯝ ꯄꯥꯝꯖꯕꯅꯦ ꯑꯩ ꯑꯩꯁꯨ
ꯎꯝ
ꯑꯁꯤꯗ ꯑꯉꯧꯕ ꯃꯆꯨ
ꯐ‌ꯦꯕ꯭ꯔꯥꯠꯏꯅꯦ ꯑꯩꯗꯤ
ꯑꯉꯧꯕ ꯌꯦꯟꯗꯣ
ꯑꯥ
ꯑꯉꯧꯕ ꯌꯦꯟꯗꯨꯗꯤ ꯑꯦ
ꯑꯗꯨꯁꯨ ꯊꯥꯎꯗ ꯇꯥꯎꯔꯒ ꯆꯥꯕꯗꯣ ꯍꯥꯎꯋꯦ ꯑꯩꯗꯤ
ꯇꯥꯎꯔꯒ ꯆꯥꯕꯗꯣ ꯍꯥꯎꯋꯦꯕ
ꯎꯝ
ꯇꯥꯎꯔꯒ ꯍꯥꯏꯕꯨ
ꯑꯩꯗꯤ ꯆꯥꯅꯤꯡꯕ ꯐꯥꯎꯗꯦꯗ
ꯑꯩꯗꯤ ꯄꯥꯝꯃꯦ ꯍꯥꯎꯋꯦ ꯑꯗꯨꯁꯨ
ꯑꯁ ꯅꯪꯅ ꯄꯥꯝꯃꯗꯤ ꯂꯩꯕꯤꯕ ꯇꯥꯔꯦꯗꯅ
ꯑ ꯂꯩꯕꯤꯕ ꯌꯥꯅꯤꯗꯨ
ꯅ‌ꯣꯛꯏꯀꯣ
ꯍꯥ
ꯌꯥꯝ ꯅꯣꯛꯏꯀꯣ ꯃꯤ ꯃꯆꯥꯗꯤ
ꯅ‌ꯣꯛ ꯅꯣꯛꯄꯁꯦ ꯚꯤꯇꯤꯃꯤꯟ ꯑꯃꯅꯤ ꯍꯥꯏꯅꯦ ꯃꯤ ꯃꯤꯁꯤꯡꯅ
ꯃꯥꯅꯦ ꯃꯥꯅꯦ ꯚꯤꯇꯥꯃꯤꯟ ꯚꯤꯇꯥꯃꯤꯟ ꯑꯦ ꯇꯨ ꯖ‌ꯦꯠ ꯂꯩ
ꯎꯝ
ꯑꯩꯈꯣꯏ ꯍꯛꯆꯥꯡ ꯐꯕꯅ ꯂꯟꯅꯤ ꯍꯥꯏꯕꯗꯨꯅꯤ
ꯎ ꯑꯗꯣ ꯍꯛꯆꯥꯡ ꯐꯅꯤꯡꯉꯥꯏ ꯅꯪꯁꯨ ꯅꯣꯛꯑꯣꯀꯣ ꯑꯩꯒꯤ ꯅꯦꯠꯅꯔꯣ ꯑꯗꯨꯗꯤ
ꯑꯥ ꯅ‌ꯣꯛꯑꯣ
ꯑ
ꯑꯦ
ꯑꯥ
ꯌꯥꯔꯦ ꯍꯦ꯫
ꯅꯣꯛꯈꯥꯏꯒꯦ
ꯍꯝ
ꯀꯩꯗꯧꯂꯩꯒꯦ ꯐꯝꯃꯒ ꯂꯩꯕ꯭ꯔꯣ ꯂꯦꯞꯄꯒ ꯂꯩꯕ꯭ꯔꯣ ꯇꯨꯝꯃꯒ ꯂꯩꯕ꯭ꯔꯣ ꯅꯪꯁꯨ ꯃꯄꯥꯟꯗꯤ ꯌꯝ ꯄꯥꯝꯕꯅꯦ ꯅꯨꯡꯁꯤꯠ ꯁꯤꯠꯄ꯭ꯔꯣ ꯑꯣ
ꯁꯤꯠꯇꯦ
ꯊꯥ ꯊꯥ ꯊꯣꯛꯄ꯭ꯔꯣ ꯊꯥ ꯃꯉꯥꯜꯗꯣ ꯎꯕ꯭ꯔꯣ
ꯑꯥ ꯎꯋꯦ ꯐꯖꯅ ꯎꯋꯦ
ꯊꯋꯥꯟꯃꯤꯆꯥꯛꯇꯤ
ꯎꯗꯦ꯫
ꯊ ꯊꯋꯥꯟꯗꯤ ꯎꯗꯦ ꯇꯟꯗꯟ ꯄꯥꯏꯕ꯭ꯔꯣ ꯇꯟꯗꯟ ꯄꯥꯏꯕꯒꯤ ꯃꯇꯝꯖꯨ ꯌꯧ ꯌꯧꯁꯤꯜꯂꯛꯇꯣꯔꯦ ꯑꯁ ꯑꯁ ꯅꯨꯡꯁꯤꯗꯀꯣ ꯃꯇꯝꯗꯣ ꯌꯥꯝ ꯑꯉꯥꯡ ꯑꯣꯏꯔꯤꯉꯩꯗ ꯇꯟꯗꯟ ꯆꯩ ꯆꯩ ꯑꯃ ꯄꯥꯏꯔꯒ ꯇꯟꯗꯟ ꯑꯍ ꯇꯟꯗꯟ ꯇꯟꯗꯟꯗ ꯌꯩꯔꯒ ꯆꯠꯄꯗꯣ
ꯎꯝ
ꯅꯪꯁꯨ ꯑꯗꯨꯒꯨꯝꯕꯗꯣ ꯇꯧꯍꯧ ꯇꯧꯔꯝꯕ꯭ꯔꯥ
ꯇꯧꯗꯤꯗ
ꯑꯩꯈꯣꯏꯗꯤ ꯇꯧꯔꯛꯑꯦ ꯅꯨꯡꯁꯤꯌꯦ ꯃꯇꯝꯗꯣ ꯈꯜꯂꯨꯔꯒ ꯀꯞꯄꯨ ꯀꯞꯅꯤ
ꯎꯝ ꯑꯦ ꯀꯛꯅꯨꯍꯦ ꯑꯩ ꯊꯦꯝꯕ ꯉꯝꯗꯦꯍꯦ
ꯅꯪꯅ ꯊꯦꯝꯗꯗꯤ ꯀꯅꯥꯅ ꯊꯦꯝꯗꯣꯏꯕ
ꯋꯥꯔꯤ ꯁꯥꯔꯒ ꯊꯦꯝꯕꯗꯣ ꯑꯩ ꯉꯝꯗꯦꯕ ꯂꯩꯃꯤꯟꯅꯔꯗꯤ ꯊꯦꯝꯕ ꯉꯝꯅꯤꯕ
ꯂꯩꯃꯤꯟꯅꯗ꯭ꯔꯁꯨ ꯐꯣꯟꯗ ꯊꯦꯝꯕ ꯌꯥꯏ ꯑꯩ ꯀꯞꯂꯛꯀꯅꯤꯀꯣ ꯅꯪꯒꯤ ꯋꯥꯔꯤꯗꯣ ꯌꯥꯗꯦ
ꯎꯝ ꯉꯁꯤ ꯊꯕꯛ ꯆꯠꯄ꯭ꯔꯥ ꯁꯨꯝ ꯂꯩꯕ꯭ꯔꯥ
ꯑꯩꯗꯤ ꯑꯗꯨꯝ ꯊꯕꯛ ꯆꯠꯂꯦ ꯁꯟꯗꯦ ꯈꯛꯇ ꯑꯣꯐ ꯂꯩꯌꯦ
ꯑꯣ ꯑꯗꯨꯗꯤ ꯌꯥꯝ ꯐꯥꯔꯦꯅ ꯊꯕꯛ ꯇꯧꯔꯗꯤ ꯑꯍꯦ
ꯁꯟꯗꯦꯗꯤ ꯏꯟꯇꯔꯅꯦꯁꯅꯦꯜꯒꯤ ꯍꯣꯂꯤꯗꯦ ꯑꯣꯏꯕꯅꯤꯅꯀꯣ
ꯎꯝ
ꯑꯗꯨꯝ ꯂꯩꯌꯦ ꯍꯥꯏꯇꯥꯔꯦ
ꯑꯁ
ꯌꯨꯝꯗ ꯂꯩꯕ ꯁꯨꯨ ꯋꯥꯏ
ꯍꯣꯏ ꯊꯕꯛ ꯇꯧꯕꯅ ꯍꯦꯟꯅ ꯅꯨꯡꯉꯥꯏꯕꯅꯦ ꯊꯕꯛ ꯆꯠꯄꯅ
ꯎꯝ ꯃꯔꯨꯞ ꯃꯄꯥꯟ ꯇꯤꯟꯅꯔꯒ ꯆꯠꯄꯗꯣ ꯅꯨꯡꯉꯥꯏꯔꯦ ꯑꯗꯨ
ꯑꯩꯗꯤ ꯃꯔꯨꯞꯁꯨ ꯌꯥꯎꯗꯦ ꯑꯩꯗꯤ ꯍꯣꯝ ꯇꯤꯝ ꯑꯩ ꯑꯩꯗꯤ ꯑꯩꯈꯣꯏ ꯏꯃꯥꯟꯅꯕ ꯏꯃꯥꯟꯅꯕꯤꯁꯤꯡꯒ ꯄꯨꯟꯗꯦ ꯑꯩꯗꯤ ꯍꯣꯝ ꯇ꯭ꯌꯨꯇꯔ ꯑꯣꯏꯕꯅꯤꯅꯀꯣ
ꯑꯣ ꯌꯥꯝ ꯐꯕ ꯊꯕꯛ ꯇꯧꯔꯝꯃꯤꯅꯦ ꯅꯡꯗꯤ
ꯀꯂꯛꯄ꯭ꯔꯣ
ꯊꯣꯛꯂꯛꯗꯗꯤꯅ ꯑꯗꯨꯒꯨꯝꯕ ꯊꯕꯛꯁꯨ ꯋꯥꯕꯅꯦ
ꯋꯥꯏ ꯋꯥꯏ ꯌꯥꯝ ꯋꯥꯕꯅꯤ
ꯑꯗꯨꯗꯤ ꯋꯥꯗꯕ ꯊꯕꯛ
ꯃꯔꯣꯟ ꯊꯣꯛꯇ ꯑꯉꯥꯡꯁꯤꯡꯁꯦ ꯑꯩꯅ ꯑꯩ ꯑꯩꯅ ꯆꯠꯂꯦ ꯍꯥꯏꯗꯣ
ꯑꯣ
ꯑꯩ ꯑꯩꯅ ꯍꯣꯝ ꯊ꯭ꯋꯤꯇꯔ ꯇꯧꯋꯦ ꯍꯥꯏꯗꯣ ꯃꯔꯣꯟ ꯊꯣꯛꯇꯕ ꯑꯉꯥꯡꯁꯤꯡꯗꯨꯅꯦ
ꯑꯣ ꯋꯥꯔꯝꯒꯦ ꯑꯗꯨ ꯑꯣꯏꯔꯗꯤ ꯅꯁꯦ ꯑꯉꯥꯡ ꯂꯧꯕ ꯌꯥꯝ ꯍꯩꯔꯅꯤꯀꯣ
ꯍꯩꯔꯅꯤ
ꯌꯥꯝ ꯍꯩꯔꯅꯤ ꯃꯤ ꯃꯆꯥꯗꯤ
ꯑꯉꯥꯡ ꯑꯉꯥꯡ ꯑꯩꯗꯤ ꯑꯉꯥꯡꯁꯤꯡꯗꯤ ꯌꯥꯝ ꯅꯨꯡꯁꯤꯕꯅꯦ
ꯑꯣ ꯑꯩꯗꯤꯀꯣ ꯑꯉꯥꯡꯁꯤꯡꯗꯣ ꯑꯩ ꯍꯥꯏꯕ ꯏꯟꯗꯗꯤ ꯐꯨꯅꯤꯡꯕꯅꯦ ꯑꯩꯗꯤ
ꯑꯗꯣ ꯐꯨꯕꯨꯗꯤ ꯐꯨꯏꯑꯦꯕꯀꯣ ꯅꯨꯡꯗꯤꯩ ꯅꯨꯡꯁꯤꯕ ꯅꯨꯡꯁꯤ ꯅꯨꯡꯁꯤꯕꯒꯤ ꯐꯨꯕꯅꯦꯕ ꯃꯣꯏ ꯈꯪꯍꯟꯅꯤꯡꯕꯒꯤ ꯑꯩꯈꯣꯏꯁꯨ ꯑꯩꯈꯣꯏꯗꯤ ꯇꯥꯕ꯭ꯔꯥ
ꯗꯔ ꯀꯗꯔ ꯌꯥꯝ ꯊꯤꯕ ꯌꯥꯝ ꯐꯠꯇꯕꯁꯨ ꯂꯩꯌꯦꯅꯀꯣ ꯑꯉꯥꯡꯁꯤꯡꯗꯣ ꯑꯣ ꯑꯗꯨꯒꯨꯝꯕ ꯑꯉꯥꯡ ꯑꯩꯅ ꯐꯨꯅꯤꯡꯕ
ꯗꯤ ꯑꯉꯥꯡ ꯈꯛꯇ ꯅꯠꯇꯦ ꯅꯨꯡꯁꯤꯕꯁꯦ ꯑꯩ ꯍꯨꯏꯁꯨ ꯌꯥꯝ ꯅꯨꯡꯁꯤ ꯍꯨꯏ ꯍꯨꯏ ꯄꯥꯝꯕꯁꯦ ꯑꯩꯗꯤ ꯂꯣꯏꯔꯦꯍꯦ ꯍꯨꯏꯗꯤ ꯌꯥꯝ ꯄꯥꯝꯕꯅꯦꯍꯦ
ꯑꯩꯗꯤ ꯄꯥꯝꯗꯦꯗ ꯍꯨꯏꯒꯨꯝꯕ ꯗꯣꯡꯒꯨꯝꯕꯗ
ꯍꯧꯗꯣꯡꯕꯨꯗꯤ ꯄꯥꯝꯗꯦ ꯍꯨꯏꯗꯤ ꯑꯩ ꯌꯥꯝ ꯄꯥꯝꯖꯩꯌꯦ
ꯑꯁ ꯃꯆꯤꯗꯣ ꯇꯜꯂꯦ ꯑꯩꯗꯤ
ꯅꯪ ꯅꯨꯄꯤ ꯅꯠꯇ꯭ꯔꯣ
ꯅꯨꯄꯤꯅꯦ
ꯄꯤ ꯅꯨꯄꯤ ꯑꯣꯏꯔꯗꯤ ꯅꯋꯥꯏ ꯅꯨꯄꯤꯁꯤꯡꯗꯤꯀꯣ ꯇꯜꯂꯦ ꯍꯥꯏꯔꯁꯨꯀꯣ ꯑꯁꯥ ꯑꯗꯨꯝ ꯇꯧꯒꯅꯤ ꯑꯗꯨꯝ ꯁꯦꯡꯒꯅꯤ ꯑꯩ ꯈꯪꯉꯦ ꯃꯣꯏ ꯃꯒꯨꯟ ꯆꯞ ꯆꯥꯅ ꯈꯪꯉꯦ ꯑꯩ
ꯑꯣ ꯅꯆꯦꯗꯒꯤ
ꯅꯨꯄꯤ ꯍꯥꯏꯔ ꯅꯨꯄꯤ ꯍꯥꯏꯕꯒꯤ ꯃꯒꯨꯟꯁꯤꯡꯁꯦ ꯂꯣꯏ ꯈꯪꯉꯦꯕ ꯑꯩ
ꯀꯔꯤ ꯇꯧꯕ꯭ꯔꯥ ꯑꯗꯣ ꯅꯨꯄꯤꯁꯤꯡꯁꯦ ꯀ꯭ꯔꯤ ꯀ꯭ꯔꯤ ꯇꯧꯕ꯭ꯔꯥ
ꯇꯜꯂꯁꯨ ꯑꯗꯨ ꯎꯄꯥꯏ ꯂꯩꯇꯦꯗꯅ
ꯎꯝ ꯑꯗꯨ ꯑꯣꯏꯔꯁꯨ ꯅꯨꯄꯥꯁꯤꯡꯁꯨ ꯇꯧꯕ ꯌꯥꯏꯅ
ꯍꯣꯏ ꯅꯨꯄꯥꯗꯒꯤ ꯍꯦꯟꯅ ꯇꯟꯕꯗꯤ ꯅꯠꯇꯦꯀꯣ ꯅꯨꯄꯤ ꯈꯔꯕꯨꯗꯤ ꯇꯜ ꯇꯟꯕ ꯃꯥ ꯇꯟꯕ ꯃꯤꯁꯨ ꯌꯥꯎꯏꯀꯣ
ꯎꯝ
ꯅꯨꯄꯥꯅꯗꯤ ꯍꯦꯟꯕꯅꯦꯍꯦ ꯅꯨꯄꯥ ꯅꯨꯄꯥꯗꯒꯤꯗꯤ ꯅꯨꯄꯤꯅꯗꯤ ꯐꯥ ꯌꯥꯝ ꯐꯥꯕꯅꯦꯍꯦ
ꯎꯝ ꯇꯧꯅꯤꯡꯗꯦ ꯍꯥꯏꯗ꯭ꯔꯁꯨ ꯅꯨꯄꯤꯅꯤꯅ ꯇꯧꯗꯕ ꯌꯥꯗꯕ ꯊꯕ ꯕꯛ ꯌꯥꯝ ꯂꯩꯗ
ꯍꯝ ꯎꯝ ꯅꯪ ꯃꯃꯥ ꯅꯨꯡꯁꯤꯕ꯭ꯔꯣ
ꯅꯨꯡꯁꯤꯌꯦ ꯂꯩꯃꯤꯟꯅꯅꯤꯡꯉꯦ ꯑꯗꯣ
ꯕꯕꯥꯗꯤ ꯅꯨꯡꯁꯤꯕ ꯅꯠꯇ꯭ꯔꯣ ꯇꯥꯕ꯭ꯔꯣ
ꯑꯥ ꯇꯥꯏꯌꯦ ꯇꯥꯗꯕ꯭ꯔꯣ
ꯇꯥꯏ ꯅꯪ ꯃꯃꯥꯅ ꯍꯦꯟ ꯅꯨꯡꯁꯤꯕ꯭ꯔꯥ ꯕꯕꯥꯅ ꯍꯦꯟ ꯅꯨꯡꯁꯤꯕ꯭ꯔꯥ